ꯎꯝ
ꯑꯂꯣ
ꯌꯦꯁ ꯇꯥꯏꯌꯦ ꯍꯣꯏ
ꯐꯖꯅ ꯇꯥꯔꯕ ꯍꯧꯖꯤꯛꯇꯤ ꯇꯥꯏ
ꯇꯕꯤꯔꯨꯔꯦ ꯑꯁ ꯑꯁꯤ ꯑꯣꯞꯄꯣꯒꯤ ꯃꯈꯣꯟꯁꯦ ꯍꯥ ꯍꯥ ꯍꯥ ꯅꯨꯡꯉꯥꯏꯖꯔꯦ ꯎꯝ ꯀꯩꯗꯧꯔꯤꯅꯣ
ꯁꯥꯕꯒꯤ ꯍꯤꯞꯄꯈ ꯂꯩꯌꯦ
ꯌꯥꯝ ꯅꯨꯡꯉꯥꯏꯌꯦ ꯀꯧ ꯃꯤ ꯃꯆꯥꯗꯤ ꯑꯃꯨꯛ ꯇꯨꯝꯕ ꯆꯥꯕ
ꯃꯥꯅꯦ
ꯆꯥꯕꯈꯪꯗ ꯅꯪꯒꯤ ꯊꯤꯝ ꯁꯣꯡ ꯑꯣꯏꯔꯣ ꯑꯗꯣ
ꯑꯗꯨꯒꯤ ꯏꯁꯩꯗꯣ ꯑꯩꯒꯤ ꯋꯥꯔꯤꯅꯤ
ꯑꯁ ꯑꯣꯏꯔꯝꯒꯅꯤ ꯌꯥꯝꯅ ꯍꯥꯔꯠ ꯕ꯭ꯔꯣꯛ ꯑꯣꯏꯕ ꯃꯥꯜꯂꯦ ꯅꯪ
ꯀꯩꯖꯣꯡ ꯆꯥꯔꯒꯦ
ꯑ ꯉꯁꯤꯁꯦ ꯎꯠꯇꯤ ꯆꯌꯦ ꯍ
ꯀꯝꯃꯇꯅ
ꯁꯤꯇꯥꯕꯣꯟ ꯃꯅꯥꯗ
ꯑꯕꯨ
ꯍꯥꯎꯋꯦ ꯅꯪꯗꯤ
ꯈꯣꯏꯁ ꯃꯥꯡꯒꯤ ꯥꯡ ꯐꯔꯥꯂꯤꯦꯝꯍꯥꯎ ꯎꯗ ꯂ ꯀꯩꯅ ꯁꯤꯡꯖꯣꯏ ꯀꯩꯅꯣ ꯁꯥꯂꯗ ꯁ ꯃꯒꯥꯁꯥꯏ
ꯍ ꯅꯣꯏ ꯃꯤ ꯀꯌꯥ ꯂꯩꯃꯤꯟꯅꯕ꯭ꯔꯣ
ꯈꯣꯏꯔꯣ ꯃꯤ ꯌꯥꯝꯃꯦꯗ
ꯑꯗꯨ ꯅꯪꯗꯤ ꯅꯊꯟꯗ ꯑꯗꯨꯝ ꯂꯩꯕ ꯃꯥꯜꯂꯦ
ꯆꯥꯛꯇꯤ ꯐꯖꯅ ꯆꯥꯕꯔ
ꯍꯣꯏ ꯆꯥꯏ ꯍꯥꯏꯕ ꯇꯥꯔꯦ
ꯌꯥꯝ ꯆꯥꯁꯤꯜꯂꯨ ꯈꯔ ꯀꯩꯅꯣ ꯇꯧꯅꯕ ꯈꯔ ꯅꯣꯏꯅꯕ
ꯅꯣꯏꯕꯅꯤ ꯑꯩ ꯀꯦꯃꯦꯔꯥꯗ ꯀꯪꯕ ꯃꯥꯟꯕꯒꯤꯅꯤ
ꯗꯨꯅ ꯐꯠꯇꯔꯣ
ꯍꯣꯏ
ꯅꯪꯁꯦ ꯌꯥꯝ ꯇꯨꯝꯅꯤꯡꯕ ꯃꯥꯜꯂꯤꯗ
ꯇꯨꯝꯅꯤꯡꯉꯦ ꯇꯨꯝꯅꯤꯡꯕ ꯌꯥꯗꯦ ꯊꯕꯛ ꯌꯥꯝꯃꯦ ꯑꯩꯁꯦ
ꯊꯕꯛ ꯌꯥꯝ ꯇꯧꯕ꯭ꯔꯅꯦ
ꯊꯕꯛ ꯌꯥꯝ ꯂꯩꯌꯦ ꯐꯤꯁꯨꯨꯅꯤꯡꯉꯥꯏꯁꯨ ꯂꯩꯌꯦ ꯑꯁ ꯅꯣꯡ ꯁꯥꯥꯁꯦ ꯌꯥꯝ ꯀꯜꯂꯦ ꯇꯧꯗꯦ ꯇꯧꯗ꯭ꯔꯤ ꯍꯧꯔꯅꯤ
ꯑꯝ ꯀꯝꯀꯥꯟ ꯍꯧꯗꯣꯏꯕ
ꯈꯪꯗꯦ
ꯉꯟꯅ ꯍꯧꯔꯒ ꯉꯟꯅ ꯂꯣꯏꯁꯤꯟꯕꯅ ꯐꯠꯇ꯭ꯔꯣ
ꯍꯥ
ꯉꯟꯅ ꯇꯧꯍꯧꯔꯒ ꯉꯟꯅ ꯂꯣꯏꯁꯤꯟꯕꯗꯣ ꯐꯠꯇ꯭ꯔꯣꯕ
ꯑꯗꯨꯅꯦ ꯑꯗꯣ ꯍꯧꯖꯤꯛꯁꯦ ꯑꯩ ꯍꯧꯕ ꯌꯥꯗꯕ ꯗꯨꯀꯥꯟꯗ ꯐꯝꯃꯦꯕ ꯏꯃꯥꯗꯣ ꯀꯥꯟꯗ ꯐꯝꯃꯒ ꯂꯩꯕ
ꯃꯩꯗꯤ ꯀꯩꯅꯣ ꯇꯧꯕ꯭ꯔꯣ
ꯂꯥꯛꯇꯦ ꯉꯔꯥꯡꯗꯒꯤ ꯂꯥꯛꯇꯦ ꯑꯣꯏꯗꯦ ꯍꯧꯖꯤꯛꯀꯥꯟ
ꯑꯣꯏ ꯅꯪꯒꯤ ꯀꯩꯅꯣꯗꯤ ꯕꯦꯇꯔꯤ ꯂꯩꯕ꯭ꯔꯣ
ꯂꯩꯌꯦ
ꯕꯦꯛꯑꯞ ꯂꯩꯕ꯭ꯔꯣ ꯅꯣꯏꯗ
ꯑꯧ ꯁꯣꯂꯔꯗ ꯆꯞꯄ
ꯉꯔꯥꯡꯕ ꯕꯣꯜ ꯌꯦꯡꯗꯔꯣ
ꯌꯦꯡꯗꯦ ꯕꯔꯥ ꯕ꯭ꯔꯥꯖꯤꯜꯗꯣ ꯄꯣꯔꯦ ꯍꯥꯏꯌꯦ ꯅꯨꯡꯁꯤꯌꯦ
ꯑꯩꯁꯨꯨ ꯉꯥꯛ ꯌꯦꯡꯉꯥꯒ ꯇꯨꯝꯊꯣꯛꯈ꯭ꯔꯦ
ꯀꯩ ꯍꯥꯏꯒꯦ
ꯀ꯭ꯔꯤꯁꯨ ꯍꯥꯏꯗꯦ
ꯑꯗꯣ ꯅꯣꯏꯗꯗꯤ ꯀꯃꯥꯏ ꯀꯃꯥꯏ ꯇꯧꯒꯦ ꯋꯦꯗꯔꯁꯦ
ꯋꯦꯗꯔꯗꯤ ꯑꯗꯨꯝ ꯁꯥꯏꯌꯦ ꯌꯥꯝ ꯁꯥꯏꯌꯦ ꯅꯪ ꯃꯄꯥꯟ ꯆꯠꯄꯗꯣ ꯑ ꯅꯪ ꯃꯃꯥꯟꯗ ꯂꯩꯕꯗꯣ ꯆꯍꯤ ꯀꯌꯥ ꯁꯨꯔꯦ ꯊꯥꯎꯖꯟ ꯀꯌꯥꯗ ꯆꯠꯄ꯭ꯔꯣ
ꯀꯨꯏꯗ꯭ꯔꯤꯗ ꯆꯪꯕ ꯆꯍꯤ ꯑꯃ ꯍꯦꯟꯅ ꯉꯥꯏꯔꯤꯗ
ꯑꯣꯝ
ꯑꯅꯥꯡ ꯁ
ꯇꯜꯂꯦ ꯈꯨꯜꯗ ꯑꯗꯨꯝ ꯂꯩꯕꯅ ꯅꯨꯡꯉꯥꯏ ꯎꯝ ꯃꯥꯅꯦ ꯃꯥꯄꯜ ꯆꯠꯂꯒ ꯃꯄꯥꯟꯗ ꯂꯩ ꯃꯄꯥꯟꯗ ꯂꯩꯔꯒ ꯐ꯭ꯔꯤꯗꯝ ꯑꯣꯏꯗꯕꯗꯣ ꯇꯂꯦꯕ
ꯐ꯭ꯔꯤꯗꯝ ꯍꯥꯢꯕꯨ ꯀꯥꯔꯤ ꯐ꯭ꯔꯤꯗꯝꯅꯣ
ꯂꯩ ꯅ ꯀꯝꯐꯣꯔꯠꯁꯨ ꯑꯣꯏꯝꯔꯕꯅꯤꯅ ꯌꯨꯝꯟꯕꯅꯤꯅ ꯔꯦꯟ ꯍꯥ ꯍꯣꯏ ꯍ ꯇ
ꯉꯔꯥꯡ ꯇꯨꯝꯗ꯭ꯔꯅꯣ ꯅꯪ
ꯌꯥꯝ ꯊꯦꯡꯅ ꯑꯗꯨꯗꯤ ꯏꯕꯥꯗ ꯑꯗꯨ ꯅꯪ ꯗꯤ ꯊꯦꯪꯅꯥ ꯇꯨꯝꯕꯗꯣ
ꯇꯨꯝꯊꯣꯛꯑꯒꯥ ꯑꯃꯨꯛ ꯍꯧꯒꯠꯂꯤ ꯃꯤꯠ ꯐꯥꯎ ꯄꯥꯡꯕ ꯉꯝꯗ꯭ꯔꯦ
ꯃꯄꯥꯥ ꯒꯥꯔꯜ ꯐ꯭ꯔꯦꯟ ꯕꯣꯏ ꯐ꯭ꯔꯦꯟ ꯑꯗꯨꯟꯅ ꯑꯩ ꯍꯥꯏꯌꯦ ꯅꯪꯗꯤ ꯂꯩꯇ꯭ꯔꯣ
ꯀꯩ ꯍꯥꯢꯀꯦ
ꯃꯄꯥꯟꯗ ꯂꯩꯕ ꯈꯣꯏꯁꯦ ꯒꯔꯜ ꯐ꯭ꯔꯦꯟꯒ ꯕꯣꯏ ꯐ꯭ꯔꯦꯟ ꯑꯗꯨꯝ ꯂꯩꯃꯤꯟꯅꯕꯅꯤ ꯍꯥꯏꯌꯦ ꯅꯪꯗꯤ ꯂꯩꯃꯤꯟꯅꯗ꯭ꯔꯣ ꯎꯝ
ꯑꯩꯈꯣꯏꯗꯤ ꯇꯧꯗꯦꯌꯦ
ꯇꯥꯎꯕ ꯌꯥꯗ꯭ꯔꯣ
ꯇꯧ ꯌꯥꯗꯔꯦꯗ ꯄꯥꯪꯇꯧ ꯇꯧꯕꯥ ꯌꯥꯕꯔꯣ ꯇꯧꯕꯥ ꯌꯥꯏꯅꯥ ꯄꯪꯇꯧ ꯇꯧꯕꯥ ꯌꯥ
ꯄꯪꯇꯧ ꯇꯧꯒꯗꯕ ꯃꯥꯟꯕ ꯅꯪꯁꯦ ꯈꯔ ꯑꯉꯥꯡ ꯑꯣꯏꯕꯅꯤꯅꯀꯣ ꯎꯝ
ꯄꯪꯇꯧ ꯇꯧꯕꯥ ꯌꯥꯗꯦ
ꯑꯁ ꯉꯁꯤꯒꯤ ꯋꯦꯗꯔꯁꯦ ꯎ ꯀꯔꯤꯕ
ꯑꯥꯍꯥꯎꯕ ꯆꯥꯅꯤꯡꯉꯦꯕꯣ
ꯍꯤꯟꯖꯥꯛ ꯑꯍꯥꯎꯕꯁꯨ ꯆꯥꯅꯤꯡꯗꯦ ꯀꯔꯤꯁꯨ ꯆꯥꯅꯤꯡꯗꯦ ꯔꯁꯒꯨꯂꯥ ꯆꯅꯤꯉꯦ
ꯁꯥ ꯅꯥꯇꯕ ꯑꯃꯥ ꯐꯖꯅꯥ ꯊꯣꯡꯉꯒꯥ
ꯍꯣꯏ ꯍꯣꯏ
ꯎꯁꯣꯏꯗꯨꯝ ꯃꯦꯠꯂꯒ ꯆꯥꯅꯤꯡꯉꯦꯅꯤ ꯀꯩ ꯍꯥꯏꯕ ꯃꯅꯥ ꯑꯃꯗꯣ ꯐꯛꯐꯥꯏ ꯍꯥꯏꯕꯔꯥ
ꯈꯪꯗꯦ ꯃꯖꯥꯡ ꯋꯥꯣꯟ
ꯑꯩꯈꯣꯏꯒꯤ ꯀꯣꯐꯥꯏ ꯍꯥꯏꯕꯗꯣ
ꯑꯥ ꯑꯗꯨꯗꯁꯨ ꯍꯥꯞꯄꯗꯤ ꯍꯥꯥꯎꯕꯅꯦ ꯍꯥ
ꯆꯥꯗ ꯄꯤꯔ
ꯎꯝ ꯈ꯭ꯔꯤꯁꯃꯥꯁ ꯂꯥꯛꯀꯗ꯭ꯔꯣ
ꯈ꯭ꯔꯤꯁꯃꯥꯁꯁꯤꯡ ꯌꯨꯝ ꯊꯣꯛꯑꯒ ꯀꯩꯗꯧꯔꯗꯣꯏꯅꯣ ꯇꯃꯅꯗꯅꯦ
ꯁꯤꯒꯤꯁꯤ ꯇꯧꯕ ꯌꯥꯏꯅ ꯈ꯭ꯔꯤꯁꯃꯥꯁꯇꯗꯤ
ꯑꯝ ꯍꯝ
ꯃꯨ ꯊꯣꯛꯅꯤ ꯃꯨ ꯆꯥꯥꯟꯅꯤ ꯃꯥꯡꯗ꯭ꯔꯗꯄꯥꯏ
ꯎꯝ ꯅꯪ ꯅ ꯃꯄꯥꯟꯗ ꯂꯩꯕꯗꯣ ꯅꯨꯡꯉꯥꯏꯕ ꯃꯥꯟꯗꯦꯅꯦ ꯇꯨꯝꯃꯒ ꯆꯥꯕꯗꯣ ꯌꯥꯝ ꯕꯣꯔꯤꯡ ꯑꯣꯏꯕ ꯃꯥꯂꯦꯅꯤꯅꯥꯗꯤ
ꯅꯨꯡꯉꯥꯏ ꯁꯤ ꯅꯨꯡꯉꯥꯏ ꯍꯥꯏꯁꯦ ꯆꯠꯒꯤ ꯍꯦꯟꯅ ꯆ ꯂꯩꯇ꯭ꯔꯦ
ꯎꯝ ꯎꯝ ꯅꯨꯡꯉꯥꯏꯔꯝꯅꯤ
ꯅꯨꯡꯉꯥꯏꯕꯖꯅ
ꯍꯤ
ꯃꯔꯥꯡ ꯃꯔꯗꯤ ꯃꯄꯥꯟ ꯊꯣꯛꯏꯦꯛ ꯀꯩꯅꯣ ꯅꯁꯨ
ꯐꯅꯤ ꯑꯗꯨ ꯑꯣꯏꯔꯗꯤ ꯅꯪ ꯍꯥꯏ ꯁ꯭ꯀꯨꯜ ꯁ꯭ꯀꯨꯜ ꯇꯝꯕ꯭ꯔꯣ
ꯑꯩꯒꯣ
ꯎꯝ
ꯀꯔ ꯀꯝ ꯃꯅꯦ ꯍꯥꯏꯅ
ꯎꯝ ꯑꯣ
ꯀ ꯃꯂꯦ
ꯎꯗꯕ ꯑꯗꯨꯒꯤ ꯍꯪꯕꯅꯦꯗ ꯅꯪꯁꯨ ꯑꯩ ꯎꯔꯝꯃꯣꯏꯀꯣ
ꯑꯩꯈꯣꯏꯗꯤ ꯑꯣꯏꯒꯦꯅ
ꯑꯦ ꯑ ꯀ
ꯑꯉ
ꯀꯅꯥꯅ ꯑꯩ ꯄꯤꯛꯏ ꯍꯥꯏꯌꯦ
ꯅꯪꯅ ꯀꯩꯅꯣ ꯇꯧꯕꯗ